ꯀ
ꯇꯥꯕ꯭ꯔꯣ
ꯑꯥ
ꯀꯦ
ꯇꯥꯏ ꯍꯥꯏꯕ
ꯍꯦꯛꯇ ꯆꯪꯉꯒ ꯄꯥꯏꯔꯛꯏꯔꯥ ꯅꯠꯇ꯭ꯔꯒ ꯑꯗꯨꯝ ꯅꯣꯇꯤꯐꯤꯀꯦꯁꯟ ꯊꯣꯛꯂꯛꯄ꯭ꯔꯥ ꯀꯣꯏꯅ ꯀꯨꯏꯅ ꯇꯨꯃꯤꯟ ꯂꯩꯕ ꯌꯥꯗꯦ
ꯅꯣꯇꯤꯐꯤꯀꯦꯁꯟꯗ ꯊꯣꯛꯂꯛꯑꯦ ꯑꯗꯨꯗꯨꯒ ꯑꯀ꯭ꯔ ꯐꯣꯟ ꯀꯩꯀꯥ ꯑꯣꯟ ꯇꯧꯗꯕꯒꯤ ꯇꯧꯕꯗꯣ
ꯑ ꯑꯥ
ꯈꯪꯕꯔꯥ ꯑꯩꯅ ꯍꯥꯏꯁꯦ ꯑꯗꯨꯗꯣ ꯇꯧꯔꯦ ꯎꯝ ꯎꯝ ꯎꯝ ꯎꯝ ꯑꯗꯨꯗ ꯇꯧꯔꯛꯑꯦ ꯑꯗꯨ ꯇꯧꯔꯦ ꯑꯗꯨꯒ ꯄꯥꯏꯔꯛꯑꯦ ꯑꯕꯦꯝꯃꯒ ꯂꯪꯁꯤ ꯀꯣꯠꯃꯤꯟꯅꯒꯦ ꯇꯧꯕꯅꯦ ꯃꯣꯏꯁꯨ ꯄꯩꯈꯥꯗꯨ ꯎꯝ ꯐꯅꯦꯛꯇꯨ ꯁꯥꯕ ꯂꯣꯏꯔꯒ ꯐꯤ ꯁꯥꯕꯒꯤꯗꯣ ꯎꯝ
ꯑꯣ
ꯐꯅꯦꯛꯇꯣ ꯁꯥꯕ ꯂꯣꯏꯔꯒ ꯐꯤꯁ ꯐꯅꯦꯛ ꯁꯥꯕ ꯂꯣꯏꯔꯒ ꯐꯤ ꯁꯥꯕꯒꯤꯗꯣ ꯑꯧ ꯐꯅꯦꯛ ꯂꯣꯏꯔꯒ ꯁꯝꯆꯦꯠꯇꯨ ꯁꯤꯟꯒꯗꯕꯅꯦ ꯑꯗꯨꯒꯤ ꯁꯝꯆꯦꯠ ꯁꯤꯟꯕ ꯍꯥꯏꯁꯤꯗꯤ ꯂꯪ ꯂꯣꯏ ꯀꯣꯠꯅꯩꯗꯣ
ꯊꯣꯟꯆꯦꯠ ꯁꯤꯟꯗꯣꯏꯁꯦ ꯀꯩꯒꯤꯅꯣꯕ
ꯁꯝꯆꯦꯠ ꯁꯤꯟꯗꯣꯏꯁꯦ ꯐꯅꯦꯛ ꯁꯥꯕꯒꯤ ꯁꯝꯆꯦꯠꯀ ꯐꯤ ꯃꯇꯦꯛ ꯁꯥꯕꯩ ꯁꯝꯆꯦꯠꯀ ꯄꯨꯟꯗꯦ ꯑꯗꯨꯅ ꯁꯝꯆꯦꯠ ꯇꯣꯡꯉꯥꯜꯂꯦ
ꯑꯣ ꯅꯠꯇꯦ ꯑꯩꯒꯤꯁꯤꯗꯤ ꯑꯁꯦꯡꯒꯤꯗꯤ ꯆꯪꯗꯕꯩ ꯍꯪꯕꯅꯤꯅ ꯋꯥꯔꯤ ꯁꯥꯡꯅꯕ ꯈꯜꯂꯕ
ꯑꯗꯨꯗꯣ ꯑꯩꯅ ꯍꯥꯏꯁꯤꯅꯅꯦ ꯐꯅꯦꯛ ꯁꯥꯕꯒꯤ ꯁꯝꯆꯦꯠꯇꯤꯅꯦ ꯈꯤꯇꯪ ꯐꯅꯦꯛꯇꯤ ꯊꯥꯗꯕ ꯌꯥꯗꯕꯅꯤꯅ ꯈꯤꯇꯪ ꯀꯨꯡꯕꯅꯦꯕ ꯑꯗꯨꯒ ꯐꯤꯒꯤꯗꯤ ꯊꯥꯗ꯭ꯔꯁꯨ ꯌꯥꯕꯅꯤꯅ ꯈꯤꯇꯪ ꯑꯔꯟꯕꯅꯦꯕ ꯑꯗꯨꯅ ꯐꯤꯒꯤ ꯁꯝꯆꯦꯠꯀ ꯐꯅꯦꯛꯒꯤ ꯁꯝꯆꯦꯠꯀ ꯇꯣꯉꯥꯟ ꯇꯣꯉꯥꯜꯂꯦ ꯗꯨꯅꯦ ꯋꯥꯔꯤ
ꯑꯗꯨ ꯐꯤꯒꯤ ꯆꯝꯆꯦꯠꯤ ꯄꯤꯕ ꯍꯧꯕ ꯑꯩꯈꯣꯏꯒꯤ
ꯂꯩꯌꯦ ꯐꯤ ꯑꯩꯈꯣꯏ ꯅꯍꯥꯟ ꯈꯨꯗꯩ ꯁꯥꯔꯝꯃꯤꯗꯨꯗꯤ ꯈꯨꯗꯩ ꯁꯥꯔꯝꯕꯩ ꯁꯝꯆꯦꯠ
ꯈꯨꯗꯩꯒꯁꯨ ꯃꯥꯟꯅꯗꯣꯏꯕ ꯐꯤꯒ ꯐꯤ ꯃꯇꯦꯛꯀ
ꯎꯝ ꯈꯨꯗꯩꯒ ꯐꯤ ꯃꯇꯦꯛꯀꯁꯨ ꯃꯥꯟꯅꯗꯣꯏꯅꯤ ꯫
ꯎꯝ ꯑꯗꯨꯗꯤ ꯁꯤꯒꯤ ꯋꯥꯔꯤꯁꯤ ꯇꯥꯔꯒ ꯐꯤ ꯁꯥꯕ ꯁꯤꯒꯤ ꯃꯇꯥꯡꯗ ꯃꯣꯏ ꯐꯖꯟ ꯅꯩꯅ ꯌꯥꯔꯦꯅꯦ
ꯐꯤꯁꯦ ꯀꯕꯣꯛ ꯆꯥꯏꯕ ꯀꯩꯀꯥ ꯈꯔꯥ ꯇꯧꯗꯣꯔꯤꯅꯦ ꯈꯔꯥ ꯃꯩ ꯇꯥꯅ ꯂꯥꯡꯇꯛ ꯇꯧꯔꯒꯅꯦ ꯂꯥꯡꯇꯛ ꯇꯧꯕ ꯍꯥꯏꯗꯤ
ꯐꯅ‌ꯦꯛꯇꯤ ꯑꯩꯅ
ꯃ‌ꯩ ꯃꯦꯔꯨꯟ ꯃꯆꯨꯗꯨꯅꯦꯕꯀꯣ
ꯑꯧ
ꯑꯗꯨꯗ ꯀꯕꯣꯛꯇꯣ ꯈꯔ ꯆꯥꯏꯔꯞ ꯇꯧꯔꯒ ꯅꯩꯗ‌ꯣꯏꯕ꯫
ꯑꯗꯨ ꯀ꯭ꯌꯥ ꯁꯥꯥꯗꯣꯏꯕ?
ꯐꯥꯅꯦꯛ ꯑꯥ ꯐꯤꯗꯤ ꯑꯍꯨꯝ ꯈꯛꯇꯪ ꯍꯥꯞꯄꯅꯦ ꯑꯗꯣ ꯐꯥꯅꯦꯛꯇꯣ ꯇꯔꯥꯅꯦꯕꯀꯣ ꯍꯧꯍꯟꯕꯖ‌ꯦ ꯐꯅꯦꯛ ꯇꯔꯥ ꯍꯧꯍꯟꯕꯁꯦ ꯇꯔꯥꯃꯥꯊꯣꯏ ꯁꯥꯏꯌꯦꯕ꯫ ꯇꯔꯥꯃꯥꯊꯣꯏ ꯍꯧꯔꯝꯕ ꯍꯥꯏꯇꯥꯔꯦ
ꯎꯝ
ꯑꯗꯨꯅ ꯐꯅꯦꯛ ꯇꯔꯥꯃꯥꯊꯣꯏ ꯁꯥꯏꯌꯦ ꯁꯣ ꯐꯥ ꯐꯤꯁꯤ
ꯑꯥ ꯈꯪꯗ꯭ꯔꯤ ꯑꯥ
ꯐꯤꯁꯦ ꯑꯍꯨꯝ ꯍꯥ ꯍꯧꯋꯣ ꯍꯥꯏꯈꯤꯕꯅꯦꯕ ꯑꯗꯣ ꯀꯌꯥ ꯑꯣꯏꯔꯝꯒꯗꯧꯕꯅꯣ ꯑꯩ ꯈꯪꯗ꯭ꯔꯤ ꯑꯗꯨꯅ
ꯑꯣ
ꯑꯍꯨꯝꯒ ꯇꯪꯈꯥꯏ ꯑꯥ ꯑꯍꯨꯝꯒ ꯇꯪꯈꯥꯏ ꯑꯣꯏꯔꯝꯗꯣꯔꯤꯕ꯭ꯔꯥ? ꯃꯔꯤ ꯑꯣꯏꯔꯝꯗꯣꯔꯤꯕ꯭ꯔꯥ ꯑꯗꯨ ꯇꯪꯈꯥꯏ ꯑꯣꯏꯔꯗꯤ ꯃꯥꯡꯗꯣꯏꯅꯤ ꯐꯤꯖꯥꯎ ꯑꯣꯏꯕꯁꯨ ꯌꯥꯗꯒꯨꯝ ꯇꯧ ꯑꯗꯒꯤ ꯀꯕꯣꯛ ꯆꯥꯏꯕꯀꯥꯟꯗꯁꯨ, ꯂꯥꯡꯕꯀꯥꯟꯗꯁꯨ ꯂꯣꯏꯅꯃꯛꯇ ꯗꯤꯁꯇꯔꯕꯦꯟꯁꯇꯤ ꯑꯣꯏꯗꯤ ꯑꯣꯏꯔꯦ ꯎꯝ ꯂꯣꯏꯅꯃꯛꯇ ꯑꯌꯦꯠ ꯄꯥ ꯄꯟꯕ ꯑꯩꯉꯣꯟꯗ ꯌꯦꯠꯄꯥꯁꯤꯅ ꯍꯥꯌꯦꯡꯁ‌꯭ꯤꯗ ꯏꯟꯅꯥ ꯑꯥ ꯏꯁ꯭ꯀꯨꯜꯒꯤ ꯀꯩꯅꯣꯝꯃ ꯑꯣꯖꯥ ꯍꯥ ꯄ꯭ꯔꯥꯛꯇꯤꯀꯦꯜ ꯌꯥꯎꯗꯕ ꯑꯣꯖꯥꯁꯤꯡꯒꯤ ꯑꯣꯏꯕ ꯃꯤꯐꯝꯃꯥ ꯍꯥꯏꯕ ꯇꯥꯔꯦ ꯑꯃꯥ ꯀꯩꯅꯣꯗ ꯂꯩꯌꯦ ꯃꯥ ꯃꯁꯤ ꯃꯤꯇꯤꯡꯃꯛꯁꯨ ꯅꯠꯇꯕꯖꯥꯠꯅꯦ
ꯀꯩ ꯑ‌ꯣꯏꯕꯗꯨ
ꯋꯛꯁꯣꯞ ꯋꯛꯁꯣꯞ
ꯑꯗꯨꯗꯨꯅ ꯎꯝ ꯃꯥꯄꯟ ꯃꯈꯥꯏ
ꯎꯝ
ꯀꯣꯜ ꯇꯧꯕꯒꯤꯗꯣ ꯂꯛꯄ꯭ꯔꯥ?
ꯍꯨꯝ
ꯀ‌ꯣꯜ ꯇꯧꯐꯝ ꯊꯣꯛꯂꯛꯄ꯭ꯔꯥ ꯑꯦꯞ ꯇꯨꯗꯥ?
ꯑꯩꯗꯤ ꯑꯦꯞꯇꯣ ꯆꯪꯗꯕꯅꯤꯅ ꯈꯪꯗꯦꯅꯦ
ꯑꯣ ꯍꯟꯆꯤꯛ ꯀꯩꯅꯣ ꯇꯧꯔ‌ꯥ ꯊꯣꯛꯍꯟ ꯂꯣꯏꯒꯦ ꯑꯩꯒꯤ ꯋꯥꯔꯤ ꯁꯥꯟꯅꯕꯁꯦ ꯂꯣꯏꯔꯒ꯫
ꯊꯣꯛꯍꯟꯕ ꯌꯥꯔꯗ꯭ꯔꯣ?
ꯎꯝ ꯀꯩꯅꯣ ꯇꯧꯔꯑꯒꯥꯗꯤ ꯌꯥꯔꯅꯤꯌꯦ ꯑꯦꯄ꯭ꯔꯨꯞ ꯇꯧꯗ꯭ꯔꯗꯤ
ꯑꯧꯈꯦ ꯌꯥꯕ꯭ꯔ ꯌꯦꯡꯕ ꯇꯥꯔꯦꯗ ꯌꯦꯡꯒꯦ ꯍꯣ ꯀꯩꯅꯣ ꯑꯩ ꯅꯪꯉꯣꯟꯗ ꯍꯥꯏꯈ꯭ꯔꯕꯔꯣ ꯑꯕꯦꯝꯃꯗꯨ ꯂꯥꯛꯇꯦ ꯍꯥꯏꯕ ꯑꯦꯛꯖꯥꯝ ꯄꯩꯈꯥ ꯂꯩꯌꯦꯅ
ꯑꯣ
ꯂꯥꯛꯇ꯭ꯔꯦ ꯑꯩꯅꯁꯨ ꯀꯟꯅ ꯀꯧꯔꯨꯗ꯭ꯔꯦ꯫
ꯑꯥ ꯑꯗꯨꯗꯤ ꯇꯧꯕ ꯇꯧꯃꯤꯟꯅꯅꯤꯡꯉꯥꯏ ꯃꯤ ꯂꯩꯇ꯭ꯔꯦ
ꯑꯥ ꯑꯗꯨꯅ ꯑꯩꯅꯁꯨ ꯀꯣꯠꯄ ꯑꯩꯅꯁꯨ ꯂꯧꯕ ꯑꯗꯨꯝ ꯇꯧꯖꯔꯦ
ꯑꯣ ꯍꯥꯏꯃ ꯈꯔ ꯇꯧꯋꯤꯅꯦ
ꯑ ꯐꯤꯁꯥꯕꯤ ꯑꯣꯏꯔꯦ
ꯎꯝ
ꯑꯗꯨꯝ ꯐꯅꯤꯛ ꯇꯔꯥꯗꯣ ꯑꯗꯨꯝ ꯂꯩꯔꯤꯕ ꯃꯤ ꯂꯧꯒꯦꯒ ꯍꯥꯏꯅꯗ꯭ꯔꯣ ꯍꯣꯏꯅꯦ ꯇꯔꯥꯃꯥꯊꯣꯏꯗ
ꯍꯥꯏꯌꯦ ꯄꯤꯅꯨ ꯍꯥꯏꯌꯦ ꯁꯤꯆꯦ ꯊꯣꯏꯗꯃꯛ ꯄꯤꯌꯨꯌꯦ ꯆꯅ ꯅꯅꯥꯎꯗꯥ ꯃ ꯄꯤꯑꯣ ꯀꯩꯅꯣ ꯑꯗꯣ ꯑꯩꯅ ꯍꯥꯏꯔꯤꯁꯤꯅꯅꯦ ꯑꯩꯒꯤ ꯂꯣꯏ ꯑꯣꯏꯒꯦ ꯍꯥꯏꯕ ꯅꯠꯇꯦ ꯀꯩꯅꯣ
ꯍꯩꯃꯥ
ꯆꯦꯆꯦ ꯊꯣꯏꯗ ꯑꯃ ꯄꯤꯌꯨꯌꯦ ꯇꯥꯎ ꯋꯥꯔꯤꯁꯦ ꯆꯦꯊꯣꯏꯗ ꯑꯃ ꯄꯤꯌꯣ ꯆꯤꯅꯥꯎꯗ ꯑꯃ ꯄꯤꯌꯣ ꯆꯦꯕꯤꯕꯦꯠ ꯑꯃ ꯄꯤꯌꯨ ꯃꯣꯏꯒꯤ ꯃꯆꯨ ꯌꯥꯎꯕꯗꯨꯅ ꯃꯣꯏꯒꯤ ꯌꯥꯎꯖꯕꯅꯦ ꯑꯁꯤꯅ ꯅꯪꯅ ꯁꯥꯕꯅꯦ ꯁꯥꯏꯌꯦ ꯑꯩꯅꯑ ꯑꯗꯨꯕꯨ ꯑꯩꯉꯣꯟꯗ ꯑꯃꯨꯛ ꯄꯤꯌꯣ ꯍꯥꯏꯅ ꯑꯃꯨꯛ ꯍꯥꯏꯔꯤꯁꯦ ꯀꯩꯒꯤꯅꯣ
ꯎꯝ ꯍꯣꯏꯅꯦ ꯑꯗꯨꯁꯨ ꯑꯗꯣ ꯑꯗꯨ ꯑꯣꯏꯔꯁꯨ ꯌꯥꯝꯗ꯭ꯔꯣ ꯇꯔꯥꯃꯥꯊꯣꯏ ꯍꯥꯏꯔꯗꯤꯅ ꯌꯨꯝꯗ ꯑꯃ ꯊꯅꯃꯦꯟ ꯂꯧꯔꯁꯤ
ꯅꯪ ꯋꯥꯗꯅ ꯑ ꯃꯥꯎꯗ ꯑꯁ ꯑ ꯁꯨꯠꯇꯥ
ꯀꯩꯅꯣ
ꯑ ꯁꯂ ꯍꯥꯏꯗꯤ ꯐꯤꯗꯣ ꯑꯍꯨꯝ ꯑꯣꯏꯔꯝ ꯇꯥꯔꯗꯤ ꯁꯨꯠꯁꯦ ꯑꯍꯨꯝꯅꯦꯗꯅ ꯑꯣꯏꯗꯣꯏꯁꯦ
ꯎꯝ
ꯑꯗ ꯎꯝ ꯀꯩꯅꯣ ꯍꯥꯏ ꯑꯃ ꯊꯝꯍꯧꯅꯤ ꯎꯝ ꯑꯗꯥꯥꯏ ꯍꯥꯏꯌꯦ ꯑꯗ ꯑꯩꯅ
ꯉꯁꯥꯏꯒꯤ ꯅꯪ ꯊꯥꯔꯛꯄ ꯃꯦꯁꯤꯗꯣ ꯀꯗꯥꯏꯗꯅꯣ ꯀꯔꯤꯅꯣ ꯋꯥꯔꯤꯗꯣ ꯇꯧꯔꯣ
ꯉꯁꯥꯏ ꯃꯦꯁꯤꯗ ꯇꯧꯔꯔꯣꯏ ꯋꯥꯔꯤꯁꯦ
ꯂꯩ ꯂꯩꯗ꯭ꯔꯕꯣ
ꯍꯧꯖꯤꯛꯁꯦ ꯃꯦꯁꯤꯗ ꯇꯧꯔꯔꯣꯏ ꯍꯥꯏꯕ
ꯀꯩꯏꯒꯤ
ꯁꯤꯗ ꯍꯦꯟꯅ ꯄꯣꯁ ꯇꯥꯕ ꯑꯃ ꯂꯩꯔꯦ ꯄꯩꯁꯥꯁꯨ ꯃꯦꯁꯤ ꯑꯗꯨꯗꯩ ꯍꯦꯟꯅ ꯍꯣꯡꯕ
ꯀꯅꯥꯅꯣ ꯀꯔꯤꯅꯣ ꯋꯥꯔꯤꯅꯣ
ꯃꯁꯥ ꯃꯥ ꯃꯁꯥ ꯍꯥꯏꯔꯛꯀꯅꯤ ꯃꯥ ꯃꯁꯥꯅꯦꯕꯀꯣ
ꯎꯝ
ꯑꯃ ꯍꯧꯖꯤꯛꯀꯥꯟꯒꯤ ꯀꯩꯅꯣꯗꯣ ꯅꯝꯍꯟꯕꯤꯗꯣ
ꯎꯝ
ꯑꯗꯨꯗ ꯑꯗꯨ ꯃꯣꯅꯤꯀꯗ ꯃꯣꯅꯤꯀꯗ
ꯑꯣ ꯃꯁꯥ ꯅꯝꯍꯜꯂꯒ ꯀꯤꯆꯦꯟ ꯑꯣꯏꯅ ꯁꯦꯝꯒꯦ ꯍꯥꯏꯔꯨꯕ
ꯑꯥ
ꯑꯣ ꯑꯣ
ꯈꯪꯕ꯭ꯔꫭ ꯑꯩ ꯍꯥꯏ ꯗꯤꯖꯥꯏꯟꯁꯤꯕꯣ ꯈꯪꯕ꯭ꯔꫭ ꯑꯩ ꯍꯥꯏ ꯗꯤꯖꯥꯏꯟꯁꯤꯕꫭ ꯂꯨꯄꯥ ꯆꯥꯝꯃꯅꯤꯌꯦ
ꯑꯣ ꯑꯣ ꯑꯣ ꯀꯅꯥꯅꯅꯤ
ꯑꯗꯨꯗꯤ ꯏꯁ ꯑꫭꯖꯥ ꯖꯨꯒꯤꯟꯗ꯭ꯔꯣ ꯍꯣꯏ ꯃꯣꯅꯤꯀꯥ
ꯃꯥꯅꯃꯨ ꯀꯥꯗꯥꯏꯗ
ꯃꯥꯏ ꯅꯨꯄꯥꯗꯣ ꯃꯥꯏ ꯅꯨꯄꯥꯗꯣ ꯑꯗꯨꯗ ꯑꯗꯨꯝꯕ ꯁꯥꯏꯌꯦ ꯑꯗꯨꯒ ꯀꯔꯤ ꯎ ꯆꯔꯩ ꯀꯩꯅꯣꯝ ꯍꯥꯏꯌꯦ ꯑꯗꯨꯗꯣ ꯇꯧꯔꯒ ꯍꯥꯡꯉꯦ
ꯑꯦ ꯆꯥꯔꯩ ꯅꯝꯈꯥꯡ ꯍꯥꯏꯕ꯭ꯔꯣ
ꯅꯠꯇꯦ ꯆꯔꯩ ꯀꯩꯅꯣꯝ ꯍꯥꯏꯕ ꯇꯔꯦ ꯇꯔ ꯆꯔꯩ ꯀꯩꯅꯣꯝ ꯍꯥꯏ ꯆꯔꯩ ꯆꯔꯨꯒꯨꯝꯕ ꯑꯃ ꯍꯥꯏꯕꯅꯦ
ꯑꯣ ꯁꯤꯜꯕꯤꯌꯥ ꯍꯣꯏ ꯎꯝ ꯃꯇꯇꯩꯗꯣ ꯑꯣꯏꯖꯥꯠꯂꯅ
ꯅꯠꯇꯦ ꯅꯠ ꯑꯗꯨꯗꯣ ꯃꯥꯅ ꯑꯗꯨꯝ ꯋꯥꯆꯞ ꯀꯩꯅꯣꯗ ꯏꯁꯇꯦꯠꯇꯁ ꯑꯗꯨꯝ ꯊꯝꯕ ꯍꯥꯏꯇꯥꯔꯦ ꯐꯣꯟꯗ
ꯑꯩꯈꯣꯏ ꯅꯨꯄꯤ ꯇꯔꯥꯅꯤꯊꯣꯏ ꯐꯥꯗ꯭ꯔꯤꯕ ꯑꯩꯈꯣꯏꯁꯤꯕꯣ
ꯑꯗꯨꯗ ꯊꯥꯒꯠꯂꯛꯄꯗꯨꯗ ꯑꯩꯅ
ꯎꯝ
ꯃꯤꯅꯠ ꯅꯤꯄꯥꯟ ꯐꯔꯦ
ꯎꯝ
ꯊꯥꯒꯠꯂꯛꯄꯗꯨꯗ ꯑꯩꯅꯅꯦ
ꯎꯝ
ꯑꯗꯨꯝ ꯍꯧꯖꯤꯛꯇꯣ ꯑꯩꯅ ꯂꯪ ꯀꯣꯠꯅ ꯀꯣꯠꯅ ꯃꯦꯁꯤꯁꯤ ꯍꯥꯏꯗꯤ ꯈꯤꯇꯪ ꯃꯥꯟꯕꯁꯨ ꯋꯥꯠꯇ꯭ꯔꯣ ꯑꯗ ꯃꯦꯁꯤ ꯈꯤꯇꯪ ꯃꯥꯟꯕ ꯋꯥꯠꯄꯗꯨꯗ ꯑꯩꯁꯦ ꯑꯗꯨꯝ ꯋꯥꯈꯜ ꯈꯜꯂꯛꯄ ꯀꯣꯏꯗꯨꯗ ꯁꯝꯗꯨ ꯈꯤꯇꯪ ꯌꯥꯎꯗ꯭ꯔꯒꯗꯤ ꯃꯥꯕꯨꯨꯛ ꯃꯥꯟꯗꯣꯔꯤꯅꯦ ꯑꯃꯨꯛ ꯈꯜꯂꯛꯄ ꯍꯥꯏꯇꯥꯔꯦ
ꯑꯗ ꯃꯦꯁꯤꯁꯨ ꯄꯩꯁꯥ ꯆꯥꯎꯕ ꯆꯥꯎꯕ ꯋꯥ ꯍꯥꯏꯕꯗꯤ ꯂꯨꯄꯥ ꯆꯥꯝꯃꯒ ꯀꯨꯟꯊ꯭ꯔꯥ ꯅꯤꯐꯨ
ꯎꯝ
ꯑꯗꯨ ꯅꯗꯤ ꯍꯥꯏꯅ ꯈꯜꯂꯛꯄꯗ ꯃꯣꯅꯤꯀꯥꯥꯁ ꯇꯛ ꯅꯤꯡꯁꯤꯡꯉꯛꯄꯅꯦꯕ
ꯑꯣ ꯑꯣ ꯍꯥꯟꯅ ꯎꯒꯤꯕꯅꯤꯅ
ꯎꯝ ꯃꯅꯤꯄꯨꯔ ꯃꯅꯨꯡ ꯗ ꯐꯣꯟꯗꯣ ꯃꯌꯥꯝ ꯊꯥꯒꯠꯅꯔꯦꯗꯅ ꯑꯗꯨꯃꯥꯏꯅ ꯁꯥꯕꯒꯤ
ꯎꯝ
ꯑꯗꯨꯃꯥꯏꯅ ꯁꯥꯍꯟꯕꯒꯤ ꯑꯃ ꯈꯜꯂꯛꯄꯗ ꯃꯣꯅꯤꯀꯥꯅ ꯊꯥꯒꯠꯂꯛꯄꯗꯨ ꯅꯤꯡꯁꯤꯡꯉꯛꯄꯅꯦꯕ ꯑꯦ ꯁꯦꯝꯕ ꯁꯦꯝꯃꯁꯨ ꯁꯦꯝꯕꯨ ꯁꯦꯝꯗ꯭ꯔꯁꯨ ꯃꯍꯨꯠꯅꯦ ꯍꯪꯗꯤ ꯍꯪꯉꯒꯦ ꯍꯥꯏꯅ ꯈꯜꯂꯒ ꯑꯩꯅ ꯐꯣꯟ ꯇꯧ ꯎꯝꯃꯔ‌ꯦꯠ ꯇꯥꯛ ꯇꯧꯁꯤꯟꯗꯨꯅꯦ ꯃꯥ ꯍꯥꯏꯔꯛꯑꯦ ꯍꯥ
ꯌꯥꯏꯕ
ꯑꯦ ꯑꯗꯨ ꯑꯗꯨ ꯑꯩ ꯅꯪꯉꯣꯟꯗ ꯑꯗꯨꯝꯇ ꯍꯪꯒꯦ ꯇꯧꯕꯅꯦ ꯀꯌꯥ ꯀꯃꯥꯏꯅ ꯇꯧꯕꯅꯣ
ꯎꯝ ꯇꯠꯈ꯭ꯔꯕ ꯇꯠꯇꯦꯅ
ꯎꯝ ꯑꯣ ꯃꯇꯦꯛ ꯑꯃ ꯇꯥꯔꯨꯗ꯭ꯔꯦ ꯑꯥ
ꯃꯥꯅꯅꯦ ꯑꯩꯅ ꯍꯪꯕ ꯍꯪꯕꯗ ꯃꯥꯅ ꯑꯩ ꯁꯨꯃꯥꯏ ꯁꯨꯃꯥꯏꯅ ꯍꯥꯡꯕꯅꯦ ꯑꯗꯨꯗ ꯑꯝꯇꯪ ꯌꯦꯡꯉꯣ ꯑꯗꯨꯒ ꯅꯪꯅ ꯄꯥꯝꯃꯤꯕ ꯃꯑꯣꯡꯗꯨ ꯀꯃꯥꯏ ꯀꯃꯥꯏ ꯇꯧꯕꯅꯣ ꯍꯥꯏꯕꯗꯨ ꯍꯥꯏꯔꯛꯑꯣꯅ ꯍꯥꯏꯕ ꯑꯗ ꯑꯩꯁꯦ ꯍꯥꯏꯐꯦꯠ ꯆꯪꯉ ꯌꯦꯡꯉꯦ ꯑꯩꯅ ꯄꯥꯝꯕꯁꯦ ꯌꯥꯎꯗ꯭ꯔꯦ ꯑꯗꯨꯒ ꯑꯃꯨꯛ ꯊꯥꯖꯜꯂꯛꯑꯦ ꯑꯩꯟ ꯄꯥꯝꯃꯤꯁꯦ ꯁꯨꯃꯥꯏ ꯇꯧꯕꯅꯦ ꯈꯣꯠꯄꯅꯦ ꯍꯥꯏꯗꯅ ꯑꯗ ꯃꯥꯅ ꯑꯣ ꯑꯩ ꯍꯪꯉꯛꯀꯦ ꯄꯩꯁꯥ ꯀꯌꯥ ꯑꯣꯏꯒꯗꯕꯅꯣꯅ ꯍꯥꯏꯕ ꯑꯗꯥ ꯑꯩꯅ ꯍꯣꯏ ꯍꯪꯉꯣ ꯀꯌꯥꯃꯨꯛ ꯑꯣꯏꯒꯗꯒꯦꯅ ꯑꯗꯨꯒ ꯑꯃꯨꯛ ꯉꯁꯤ ꯑꯗꯨꯝ ꯄꯥꯎ ꯐꯥꯎꯅꯁꯦ ꯈꯣꯠꯁꯦ ꯋꯥꯆꯞꯇ ꯍꯥꯏꯔꯛꯑꯣ ꯑꯗꯨꯒ ꯑꯩ ꯋꯥ ꯃꯈꯥꯗꯣ ꯍꯥꯏꯔꯛꯀꯦ ꯑꯗꯣ ꯄꯩꯁꯥꯗꯨ ꯌꯥꯅ ꯇꯥꯔꯒꯗꯤ ꯑꯩꯅ ꯄꯥꯝꯃꯤꯁꯦ ꯇꯥꯡ ꯇꯔꯥꯅꯤꯊꯣꯏꯗꯗꯤ ꯄꯥꯝꯃꯤ ꯍꯥꯏꯕꯅꯦ
ꯎꯝ
ꯑꯗꯣ ꯃꯥꯅ ꯑꯣ ꯌꯥꯏꯌꯦ ꯇꯥꯡ ꯀꯨꯟꯇꯔꯦꯠꯀꯤ ꯏꯕꯦꯟ ꯏꯃꯣꯏꯅꯨ ꯑꯅꯤ ꯁꯥꯔꯤ ꯑ ꯏꯃꯣꯏꯅꯨ ꯃꯉꯥꯠ ꯇꯔꯨꯛ ꯍꯥꯏꯕ ꯑꯅꯤ ꯅꯠꯇꯦ ꯇꯔꯨꯛ ꯁꯥꯔꯤ
ꯎꯝ
ꯑꯗꯨ ꯇꯥꯡ ꯀꯨꯟꯇꯔꯦꯠꯅꯤꯅ ꯅꯪꯅꯤ ꯌꯥꯏꯌꯦ ꯁꯦꯝꯍꯜꯂꯛꯀꯦ
ꯑꯣ ꯏꯃꯣꯏꯅꯨ ꯀꯨꯏꯗ꯭ꯔꯕꯣ ꯍꯥꯏꯖꯦ
ꯏꯃꯣꯏꯅꯨꯗꯤ ꯑꯥ ꯄꯣꯏꯅꯨ ꯋꯥꯛꯆꯤꯡ ꯐꯥꯏꯔꯦꯡ ꯂꯝꯇꯥ ꯄꯣꯏꯅꯨꯗꯅꯤ
ꯑꯗꯨ ꯀꯩꯒꯤꯅꯣ ꯑꯣ
ꯃꯤ ꯏꯃꯣꯏꯅꯨ ꯌꯨꯝ ꯑꯅꯧꯕꯒꯨꯝꯕ ꯁꯪꯒꯥꯕꯗ ꯊꯝꯅꯤꯡꯕꯒꯤꯒꯨꯝꯕ ꯑꯣꯏꯔꯝꯒꯅꯤ
ꯑꯣ ꯑꯣ ꯑꯥ ꯑꯥ
ꯑꯗꯨꯗꯨꯒꯤ ꯍꯥꯏꯔꯛꯄ ꯍꯥꯏꯇꯥ ꯑꯔꯦ ꯑꯩ ꯑꯗꯨ ꯃꯔꯛ ꯁꯠꯅ ꯍꯦꯛ ꯀꯩꯅꯣ ꯇꯧꯔꯁꯦ ꯍꯥꯏ ꯃꯥ ꯃꯥꯏ ꯅꯨꯄꯥꯗꯨ ꯃꯥꯥꯏ ꯑꯉꯥꯡꯗꯨꯠ ꯇꯨꯏꯁꯟ ꯊꯥꯕ ꯃꯥꯜꯂꯤ
ꯎꯝ
ꯑꯗꯨꯗ ꯇꯨꯏꯁꯟꯗꯨ ꯂꯧꯕ ꯆꯠꯂꯦ ꯑꯗꯨ ꯍꯜꯂꯛꯑꯒ ꯋꯥꯔꯤ ꯑꯝꯇꯪ ꯁꯥꯔꯒ ꯃꯃꯟ ꯀꯩꯀꯥꯗꯣ ꯉꯥꯡꯅꯁꯦꯅ ꯍꯥꯏ ꯑꯗꯥ ꯑꯩꯅ ꯍꯦ ꯉꯥꯡꯅꯧꯋꯣ ꯍꯥꯏꯅꯔꯣ ꯅꯪ ꯅꯪꯒꯤꯕꯨꯗꯤ ꯅꯨꯄꯥꯅꯦ ꯑꯗꯣ ꯏꯃꯥꯟꯅꯕꯤꯅꯦ ꯈꯣꯠꯄꯅꯦ ꯍꯥꯏꯅ ꯌꯦꯡꯉꯒ ꯄꯩꯁꯥꯗꯣ ꯍꯥꯏꯔꯛꯑꯣ ꯈꯣꯠꯂꯣ ꯍꯥꯏꯅ ꯑꯩꯅ ꯍꯥꯏꯒꯤꯕꯅꯤ ꯅꯣꯛꯂꯒ ꯊꯝꯒꯤꯝꯅꯤ
ꯎꯝ
ꯑꯦ ꯍꯥꯏꯗ꯭ꯔꯁꯨ ꯌꯥꯕ ꯍꯥꯏꯁꯦ ꯑ ꯑꯩꯅ ꯄꯣꯠꯇꯨꯃ ꯁꯨꯃꯥꯏ ꯁꯨꯃꯥꯏꯅ ꯁꯥꯒꯦ ꯍꯥꯏꯔꯗꯤ ꯈꯪꯅ ꯆꯥꯟꯅꯕ ꯂꯥꯛꯑꯦ